ꯇꯥꯕ꯭ꯔꯣ
ꯇꯕ꯭ꯔꯣ
ꯇꯥꯏ ꯇꯥꯏ ꯀꯩꯗꯧꯔꯤꯅꯣ
ꯆꯥꯛ ꯊꯣꯡꯉꯤ
ꯅꯪꯕꯣ ꯆꯥꯛꯊꯡ ꯍꯩꯕ꯭ꯔꯣꯅꯦ ꯅꯪꯕꯣ ꯆꯥꯛ ꯊꯣꯡ ꯍꯩꯕ꯭ꯔꯣ ꯕꯥ ꯀꯩ ꯢꯟꯖꯥꯡ ꯊꯣꯡꯗꯣꯢꯕ ꯀꯩ ꯢꯟꯖꯥꯡ ꯊꯣꯡꯗꯣꯢ ꯅꯦꯕ
ꯀꯩ ꯀꯩ ꯂꯩꯒꯦ ꯌꯦꯡꯢꯅꯦ
ꯀꯩ ꯑꯕ ꯀꯩ ꯢꯟꯖꯥꯡ ꯊꯣꯡꯅꯤ ꯍꯥꯢꯅꯣ
ꯀꯩ ꯊꯣꯡꯗꯣꯏꯅꯣ ꯈꯪꯗ꯭ꯔꯤꯕ ꯌꯦꯡꯉꯤꯅꯦꯕ
ꯅꯪꯕꯨ ꯑꯨꯇꯤ ꯊꯣꯡꯕ ꯍꯩꯕ꯭ꯔꯣ
ꯍꯩ ꯀꯩꯅꯣ
ꯑꯁ ꯑꯨꯇꯤꯁꯦ ꯀꯃꯥꯏꯅ ꯊꯣꯡꯕ ꯑꯝꯇꯥ ꯍꯥꯢꯔꯛꯑꯣ
ꯌꯦ ꯑꯨꯇꯤ ꯊꯣꯡꯕ ꯑꯃꯨꯛ ꯇꯥꯛꯅꯒꯣ ꯍꯥꯏꯔꯤꯕ꯭ꯔꯣ
ꯑꯩꯅ ꯈꯪꯕꯗꯗꯤ ꯑꯨꯇꯤꯗꯅꯦ ꯑꯨꯇꯤ ꯃꯈꯜ ꯑꯅꯤꯗꯤ ꯂꯩꯗꯅ
ꯂꯩꯪ ꯑꯁꯪꯕ ꯑꯃ ꯑꯉꯩꯕ ꯑꯃ
ꯎꯝ ꯑꯗꯨꯗ ꯑꯁꯪꯕꯒ ꯑꯉꯧꯕꯒꯗꯨꯗ ꯎꯝ ꯑꯁꯪꯕꯗ ꯁꯪꯍꯜꯂꯤꯁꯤꯅ ꯀꯩꯅ ꯁꯪꯍꯜꯂꯛꯏꯅꯣ ꯗꯩꯗꯤ ꯎꯇꯤꯗ ꯑꯩꯅ ꯍꯥꯎꯕꯗꯤ ꯎꯁꯣꯏ ꯎꯇꯤ ꯍꯥꯏꯗꯤ ꯋꯥꯁꯣꯏ ꯑꯩꯈꯣꯏꯅꯗꯤ ꯎꯁꯣꯏ ꯎꯁꯣꯏꯅ ꯍꯥꯏꯅꯩꯌꯦꯕꯀꯣ
ꯎꯁꯣꯏꯗꯣ ꯑꯁꯪꯕꯗꯁꯨ ꯑꯉꯧꯕꯗꯨꯁꯨ ꯍꯥꯞꯄ ꯌꯥꯏꯌꯦ
ꯑꯣ
ꯑꯅꯤꯃꯛꯇ ꯍꯥꯞꯅꯩꯌꯦ
ꯀꯃꯥꯏꯅ ꯀꯩꯅꯣ ꯇꯧꯒꯦ ꯍꯥꯢꯁꯦ ꯀꯃꯥꯏꯅꯒ ꯊꯣꯡꯒꯦ ꯎꯇꯤꯁꯦ
ꯀꯩꯅꯣ ꯍꯋꯥꯏ ꯃꯪꯒꯟꯗꯨꯅꯦ ꯃꯒꯜ ꯅꯠꯇ꯭ꯔꯖꯨ ꯑꯇꯣꯞ ꯇꯧꯔꯁꯨ ꯌꯥꯏꯑꯕꯀꯣ ꯍꯋꯥꯏ ꯀꯥꯡꯇꯛ ꯇꯣ ꯑꯗꯨꯅꯁꯨ ꯌꯥꯏ ꯍꯋꯥꯏ ꯊꯔꯥꯛꯅꯁꯨ ꯌꯥꯏ ꯑꯁꯪꯗ ꯊꯣꯡꯕꯒꯤꯗꯤ ꯗꯤ ꯍꯋꯥꯏ ꯊꯔꯥꯛꯇꯤ ꯑꯗꯨꯝ ꯌꯥꯏ
ꯑꯥ
ꯍꯣꯏ ꯑꯉꯧꯕ ꯊꯣꯡꯒꯦ ꯍꯥꯏꯔꯒꯅ ꯍꯋꯥꯏ ꯃꯪꯒꯟꯗꯨ ꯍꯥꯟꯅ ꯇꯤꯡꯉꯅꯤ ꯑꯇꯤꯡꯕ ꯍꯋꯥꯏ ꯃꯪꯒꯟ ꯑꯗꯣ ꯆꯥꯛ ꯆꯦꯡꯗꯣ ꯃꯩꯇꯩ ꯆꯦꯡꯗꯣ ꯑꯗꯨꯗꯨꯒ ꯃꯔꯣꯏ ꯅꯄꯥꯛꯄꯤ ꯍꯥꯞꯄꯤꯔꯅꯤ ꯀꯥꯝꯊꯣꯛꯄꯤꯔꯅꯤ
ꯑꯣ ꯑꯣ
ꯈꯔ ꯃꯨꯟꯂꯦ ꯍꯥꯏꯔꯀꯥꯟꯗ ꯁꯣꯛ ꯇꯧꯔꯅꯤ ꯊꯥꯎ ꯀꯩꯀꯥ ꯇꯤꯜꯍꯧ ꯀꯩꯀꯥ ꯇꯧꯔꯒ ꯑꯗꯨ ꯇꯤꯜꯍꯧꯅ ꯉꯧꯕꯗꯤ ꯍꯥꯎ ꯁꯣꯛ ꯇꯧꯕꯗꯨꯗ ꯃꯔꯣꯏ ꯅꯥꯀꯨꯞꯄꯤꯅ ꯇꯧꯒꯗꯕ ꯅꯥꯀꯨꯞꯄꯤꯅ ꯇꯧꯔꯗꯤ ꯍꯥꯎꯔꯦ ꯑꯗꯨ ꯁꯣꯛ ꯇꯧꯕꯤꯔꯅꯤ ꯑꯗꯨꯒ ꯁꯣꯗꯥꯗꯤ ꯈ꯭ꯋꯥꯏ ꯃꯔꯨ ꯑꯣꯏꯅ ꯁꯣꯗꯥꯒ ꯍꯥꯞꯇ꯭ꯔꯗꯤ ꯎꯠꯇꯤ ꯑꯣꯟꯗ꯭ꯔꯦ
ꯑꯣ ꯀꯩꯅꯣꯁꯦ ꯎꯝ ꯎꯇꯤꯁꯦ ꯃꯤꯅ ꯍꯥꯏꯅꯕ ꯀꯥꯟꯗ ꯎꯇꯤꯁꯦ ꯌꯥꯝ ꯑꯣꯠꯄ ꯌꯥꯗꯦ ꯀꯥꯏꯅꯁꯤꯁꯨ ꯆꯨꯝꯕ꯭ꯔꯁꯨ
ꯍꯣꯏ ꯌꯥꯝ ꯑꯣꯠꯂꯗꯤ ꯌꯥꯝ ꯇꯣꯏꯔꯦ ꯍꯥꯏꯕꯗꯤ ꯁꯣꯗꯥꯗꯨꯅ ꯁꯨꯝ ꯀꯩꯅꯣ ꯃꯥꯗꯣ ꯇꯣꯏꯍꯜꯂꯛꯀꯗꯣꯏꯅꯤꯅ ꯃꯥꯆꯟ ꯃꯌꯥꯝꯗꯣ ꯄꯣꯞꯊꯣꯛꯍꯜꯂꯒ ꯑꯗꯨꯅꯤꯅ
ꯎꯇꯤ ꯑꯃ ꯇꯧꯀꯥꯟꯗ ꯀꯩꯀꯩ ꯃꯆꯜꯗꯤ ꯃꯔꯨ ꯑꯣꯏꯅ ꯆꯪꯒꯦ ꯑꯗꯒꯤ ꯑꯇꯩ ꯑꯇꯩ ꯍꯥꯞꯄ ꯌꯥꯕ ꯃꯆꯜ ꯈꯔꯁꯨ ꯍꯥꯏꯔꯛꯎꯅꯦ ꯇꯥꯒꯦ ꯑꯝꯇ
ꯎꯁꯣꯏ ꯍꯥꯞꯄ ꯌꯥꯔꯦ
ꯎꯝ
ꯑꯗꯨꯗꯒꯤ ꯎꯠꯇꯤꯗ ꯎꯠꯇꯤꯗ ꯎꯌꯦꯟꯁꯨ ꯍꯥꯞꯅꯕ ꯃꯥꯜꯂꯦ
ꯎꯝ ꯎꯌꯦꯟꯁꯨ ꯍꯥꯞꯅꯩ ꯍꯥꯏꯌꯦꯅꯦ
ꯑꯣꯏ
ꯑꯇꯩꯗꯤ ꯄꯥꯛ ꯈꯪꯗ꯭ꯔꯦꯗ ꯑꯇꯩꯗꯤ ꯄꯥꯛ ꯍꯥꯞꯅꯗꯦꯗ
ꯍꯥꯏꯗꯤ ꯎꯇꯤ ꯇꯤ ꯑꯁꯪꯕꯖꯦ ꯀꯃꯥꯏꯅ ꯁꯪꯍꯜꯂꯦ ꯍꯥꯏꯅꯣ ꯑꯝꯇ ꯍꯥꯏꯔꯛꯎ
ꯎꯇꯤ ꯑꯁꯪꯕꯖꯦ ꯀꯔꯤ ꯌꯦꯟ ꯗꯦꯝ ꯃꯅꯥ ꯃꯥꯏꯔꯦꯟ ꯃꯅꯥ ꯇꯣꯔꯕꯣꯠ ꯃꯅꯥ ꯑꯁ ꯃꯅꯥ ꯌꯥꯝ ꯆꯪꯕꯅꯦꯍꯦ ꯂꯣꯏꯅꯗꯤ ꯈꯪꯗ꯭ꯔꯦ ꯃꯅꯥ ꯃꯌꯥꯝꯗꯨꯅ ꯁꯪꯍꯜꯂꯛꯏꯅꯦ ꯑꯁꯪꯕ ꯃꯅꯥ ꯃꯌꯥꯝꯅ ꯃꯥꯏꯔꯦꯟ ꯃꯅꯥꯖꯨ ꯍꯥꯞꯄꯤ
ꯑꯣ ꯀꯩꯅꯣ ꯇꯧꯋꯦ ꯍꯥꯏꯌꯦ ꯊꯥꯏꯅꯗꯤ ꯎ ꯎꯇꯤꯖꯦ
ꯎꯝ
ꯁꯤ ꯇꯣꯡꯀꯥꯟ ꯁꯤ ꯊꯣꯡꯕ ꯀꯥꯟꯗ ꯑꯩꯈꯣꯏꯅ ꯁꯤꯖꯤꯟꯅꯔꯤꯕ ꯁꯣꯗꯥ ꯕꯥꯏꯒꯞꯁꯦ
ꯎꯝ
ꯑ ꯁꯤꯃꯍꯨꯠꯇ
ꯍꯣꯏ ꯎꯠ ꯑꯣꯏꯅ ꯍꯥꯞꯄꯅꯤ
ꯑ ꯎꯠꯅꯒ ꯑꯃꯥꯏ ꯇꯧꯔꯒ ꯍꯥꯏꯗꯤ ꯎꯠꯑꯗꯤ ꯀꯩꯅꯣꯖꯦ ꯑꯩꯈꯣꯏꯒꯤ ꯆꯔꯨ ꯃꯩ ꯊꯥꯒꯤꯒꯤꯕꯒꯤ ꯑꯣꯏꯒꯦꯔꯥ ꯌꯨꯝꯗ ꯊꯥꯕ ꯍꯋꯥꯏ ꯃꯟꯒꯤ ꯊꯥꯒꯤꯕ ꯑꯗꯨ ꯑꯗꯨꯕ ꯎꯠꯇꯨꯅ ꯁꯦꯝꯅꯔꯝꯃꯦ ꯍꯥꯏꯁꯦ ꯆꯨꯝ
ꯆꯨꯝꯃꯤ ꯑꯗꯣ ꯑꯈꯣꯏ ꯑꯈꯣꯏ ꯍꯖꯤꯛ ꯃꯇꯝꯗꯗꯤ ꯑꯗꯨ ꯊꯣꯡꯅꯗ꯭ꯔꯦ ꯆꯥꯕ ꯐꯪꯍꯧꯗ꯭ꯔꯦ ꯎꯠꯅ ꯊꯣꯡꯅꯕꯗꯣ
ꯑ
ꯏꯇꯥꯎ ꯍꯧꯖꯤꯛꯇꯤ ꯁꯣꯗꯥ ꯕꯥꯏꯒꯞ ꯉꯥꯛ ꯇꯧꯔꯦ
ꯑꯝ
ꯌꯦꯟ ꯉꯥꯅꯨ ꯉꯥꯇꯤ ꯂꯣꯏꯗ꯭ꯔꯕꯣ
ꯉꯥꯅꯨ ꯂꯣꯏꯗꯔꯦ
ꯀꯗꯧꯔꯕ
ꯃꯐꯝ ꯖꯒꯥ ꯂꯩꯇ꯭ꯔꯦ ꯂꯝ ꯂꯩꯇ꯭ꯔꯦ ꯑꯗꯨꯅ ꯂꯣꯏꯗ꯭ꯔꯦ
ꯅꯣꯏꯒꯤ ꯀꯣ ꯕꯤꯕꯗꯨꯅ ꯉꯥꯅꯨꯗ ꯂꯣꯏꯕꯗꯤ ꯀꯩ ꯀꯥꯏ
ꯑꯗꯨꯗ ꯂꯣꯏꯔꯗꯤ ꯏ ꯑꯍꯥꯡꯕꯗꯨꯗ ꯁꯦꯟꯅꯗꯕꯖꯨ ꯌꯥꯔꯣꯏ ꯀꯅꯥꯅ ꯁꯦꯟꯅꯅꯤ
ꯑꯣ
ꯂꯣꯏꯅ ꯃꯥꯡꯕ ꯌꯥꯎꯌꯦ ꯅꯍꯥꯟꯃꯨꯛ ꯂꯣꯏꯔꯝꯃꯤ
ꯑꯥ
ꯃꯊꯟꯇ ꯄꯪꯆꯠ ꯆꯠꯂ ꯄꯪꯃꯥꯡ ꯃꯥꯡꯕ ꯌꯥꯎꯏ ꯁꯤꯕ ꯌꯥꯎꯏ ꯅꯪ ꯂꯥꯛꯑ ꯂꯣꯏꯕꯤꯒꯦꯔꯣ
ꯇꯜꯂꯤꯗ ꯑꯩ ꯉꯥꯅꯨ ꯀꯌꯥ ꯂꯣꯏꯕꯖꯦ ꯋꯥꯅꯤ
ꯎꯝ ꯋꯥꯗꯕ ꯊꯕꯛꯄꯨ ꯀꯔꯤ ꯂꯩꯒꯦꯗ
ꯎꯝ ꯅꯣꯏ ꯌꯨꯝꯗꯤ ꯀꯅꯥ ꯀꯅꯥ ꯂꯩꯔꯤ ꯍꯧꯖꯤꯛꯇꯤ
ꯑꯩꯈꯣꯏ ꯃꯥ ꯂꯩ ꯑꯩꯈꯣꯏ ꯕꯥ ꯂꯩ
ꯎꯝ
ꯏꯅꯥꯎꯄꯤ ꯂꯩ ꯏꯅꯥꯎꯄꯥ ꯂꯩ
ꯑꯝ ꯐꯩ ꯐꯩ ꯅꯣꯢ ꯢꯅꯥꯎꯄꯤ ꯍꯣꯢꯗꯤ ꯀꯩ ꯀꯩ ꯍꯣꯠꯅꯔꯤ
ꯏꯅꯥꯎꯄꯤꯒꯤ ꯂꯣꯏꯅ ꯂꯥꯏꯔꯤꯛ ꯇꯝꯃꯤ
ꯃꯍꯩꯒꯤ ꯊꯥꯛꯇꯤ ꯀꯥꯏ ꯀꯥꯏ ꯇꯝꯅꯔꯕ ꯀꯥꯏ ꯀꯥꯏ ꯌꯧꯅ ꯇꯝꯅꯔꯕ
ꯑꯃꯅ ꯃꯥꯁꯇꯔ ꯇꯧꯔꯤ ꯑꯃꯅ ꯇ꯭ꯋꯦꯜꯐ ꯂꯣꯢꯔꯦ
ꯎꯝ
ꯑꯃꯅ ꯀ꯭ꯂꯥꯁ ꯁꯤꯛꯁ ꯇꯝꯃꯤ
ꯑꯣ ꯀꯣꯏꯕ ꯆꯥꯅꯤꯡꯕ ꯃꯐꯝꯒꯥꯇꯤ ꯂꯩꯇ꯭ꯔꯣ ꯅꯪꯗꯤ
ꯃꯣꯏꯔꯥꯡ ꯂꯣꯝꯁꯦ ꯌꯥꯝ ꯆꯠꯅꯤꯡꯉꯦ ꯑꯩꯈꯣꯏꯗ ꯗꯤ ꯃꯣꯏ ꯍꯣꯏ ꯍꯣꯝ ꯁꯇꯦꯒ ꯂꯩꯕꯗꯣ
ꯎꯝ
ꯑꯗꯨ ꯆꯠꯅꯤꯡꯉꯦ ꯑꯗꯨ ꯆꯠꯄꯗꯤ ꯐꯪꯗ꯭ꯔꯦ
ꯑꯣ ꯍꯣꯝꯁꯇꯦꯗ ꯑꯍꯤꯡ ꯂꯦꯛꯄꯒ ꯄꯥꯝꯃꯤꯔꯣ
ꯑꯍꯤꯡ ꯂꯦꯛꯄ ꯅꯠꯇꯦꯗ ꯑꯍꯤꯡ ꯂꯦꯛꯄꯗꯤ ꯇꯜꯂꯦ ꯅꯨꯡꯗꯤꯟꯗ ꯁꯨꯝ ꯂꯩꯔꯨꯕꯗꯣ ꯑꯍꯤꯡꯗꯗꯤꯗ
ꯃꯣꯢꯔꯥꯡꯁꯦ ꯑꯃꯨꯛꯇꯒ ꯆꯠꯇ꯭ꯔꯤꯕꯣ
ꯆꯠꯇꯥꯔꯤ
ꯑꯃꯨꯛ ꯐꯥꯎ ꯆꯠꯇ꯭ꯔꯤ
ꯆꯠ ꯇꯥꯔꯤꯌꯦ
ꯃꯣꯏꯔꯥꯡꯁꯦ ꯏꯝꯐꯥꯜꯗꯒꯤ ꯀꯤꯂꯣꯃꯤꯇꯔ ꯅꯤꯐꯨꯃꯨꯛ ꯍꯥꯏꯗꯩꯢꯅ ꯍꯥꯏꯌꯦꯀꯣ
ꯑꯝ
ꯆꯨꯝꯕ꯭ꯔꯣꯁꯤꯕꯣ
ꯆꯨꯝꯃꯦ
ꯃꯣꯏꯁꯦ ꯎꯝ ꯃꯣꯏꯔꯥꯡ ꯆꯠꯄ ꯀꯥꯟꯗ ꯐꯥꯎꯗꯣꯏ ꯂꯝꯁꯦ ꯕꯤꯁꯦꯝꯄꯨꯔ ꯐꯥꯎꯅꯤ ꯍꯥꯏꯌꯦ ꯅꯝꯕꯣꯜ ꯐꯥꯎꯅꯤ ꯍꯥꯏꯑꯦ ꯅꯣꯢ ꯂꯝ ꯑꯗꯨ ꯃꯔꯛꯇ ꯃꯣꯏꯔꯥꯡ ꯆꯠꯄ ꯂꯝꯕꯤꯗ ꯌꯦꯡꯕ ꯌꯥꯕ ꯐꯖꯕ ꯍꯥꯏꯔꯒꯗꯤ ꯂꯩꯃꯔꯥꯝꯑꯅ ꯋꯥꯇ꯭ꯔ ꯑ ꯏꯁꯤꯡꯒꯤ ꯆꯤꯡꯊꯪ ꯈꯣꯢ ꯏꯁꯤꯡ ꯇꯥꯔꯛꯄ ꯑꯃ ꯂꯩꯌꯦꯕ ꯁꯤ ꯁꯤꯒ ꯂꯩꯃꯔꯥ ꯉꯥꯛꯇ ꯌꯦꯡ ꯆꯠꯂꯕꯣ ꯅꯪꯕꯣ
ꯆꯠꯇꯥꯔꯤ
ꯎꯝ ꯑꯣ ꯅꯣꯡꯃ ꯃꯇꯝ ꯁꯪꯀꯥꯟꯗ ꯁꯨꯇꯤꯒ ꯂꯩꯀꯥꯟꯗ ꯆꯠꯄ ꯌꯥꯔꯗꯤ ꯆꯠꯁꯦ
ꯍꯣꯏ ꯍꯣꯏ
ꯅꯣꯡꯃꯥꯏꯖꯤꯡ ꯅꯣꯡꯃꯥꯏꯖꯤꯡ ꯅꯨꯃꯤꯠ ꯗ ꯁꯪꯅꯤ ꯅꯪꯗ ꯉꯥꯏꯔꯦ ꯁꯪꯗꯕ
ꯍꯟꯗꯛ ꯂꯥꯛꯏꯕ ꯅꯣꯡꯃꯥꯏꯖꯤꯡꯒꯁꯤꯗꯤ ꯊꯕꯛ ꯌꯥꯝ ꯆꯤꯜꯂꯅꯤꯗ ꯆꯤꯜꯂꯅꯤꯗꯤ ꯑꯩꯗꯣ ꯑꯩꯒꯤ ꯀꯣꯆꯤꯡ ꯑꯦꯛꯖꯥꯝ ꯊꯥꯕꯒꯤ ꯀꯣꯆꯤꯡꯁꯨ ꯑꯃꯨꯛ ꯍꯧꯗꯣꯔꯦꯕ ꯀꯣꯆꯤꯡ ꯆꯠꯂꯅꯤ ꯑꯗꯨꯗꯤ ꯆꯥꯛ ꯏꯁꯤꯡ ꯍꯥꯏꯔꯦ ꯏꯁꯥꯅ ꯊꯣꯡꯉꯥ ꯆꯥꯗꯣꯏꯅꯤ ꯎꯍꯝ ꯍꯥꯏꯗꯤ ꯑꯌꯨꯛ ꯍꯦꯛ ꯍꯧꯒꯠꯂꯛꯄꯗꯒꯤ ꯆꯤꯟ ꯆꯤꯟꯌꯥ ꯁꯦꯡꯕꯗꯒꯤ ꯑꯗꯨꯝ ꯂꯥꯏꯔꯤꯛ ꯉꯥꯏꯍꯥꯛ ꯄꯥꯔꯅꯤꯗꯅ ꯀꯣꯆꯤꯡ ꯑꯃꯨꯛ ꯆꯠꯂꯅꯤ ꯀꯣꯆꯤꯡ ꯍꯜꯂꯛꯑꯒ ꯆꯥꯛ ꯏꯁꯤꯡ ꯊꯣꯡꯉꯥ ꯑꯃꯨꯛ ꯆꯥ ꯆꯥꯔꯅꯤ ꯆꯥꯕ ꯍꯜꯂꯛꯑꯒ ꯆꯥꯛ ꯏꯁꯤꯡ ꯆꯥꯔꯒ ꯉꯥꯏꯍꯥꯛ ꯑꯃꯨꯛ ꯄꯣꯊꯥꯔꯒ ꯑꯃꯨꯛ ꯂꯥꯏꯔꯤꯛ ꯄꯥꯔꯒ ꯑꯗꯨꯗꯒꯤꯗꯤ ꯑꯗꯨꯝ ꯊꯕꯛ ꯏꯟꯈꯥꯡ ꯂꯣꯏꯁꯜꯂꯒ ꯎꯝ ꯐꯨꯠ ꯕꯣꯜ ꯁꯥꯟꯅꯕ꯭ꯔꯥ ꯋꯥꯛꯀꯤꯡ ꯆꯦꯟꯕ꯭ꯔꯥ ꯑꯃ ꯇꯧꯔꯅꯤꯗꯅ ꯁꯨꯃꯥꯏꯅ ꯇꯧꯔꯒ ꯑꯁ ꯇꯧꯕꯗꯤ ꯍꯧꯖꯤꯛꯀꯥꯟꯗꯤ ꯑꯦꯛꯖꯥꯝ ꯊꯥꯕꯁꯨ ꯊꯥꯏꯅꯒꯤ ꯃꯇꯝꯗꯧꯅ ꯂꯥꯏꯗ꯭ꯔꯦꯕ ꯌꯥꯝꯅ ꯀꯝꯄꯤꯇꯤꯁꯟ ꯌꯥꯝ ꯋꯥꯡꯕ ꯍꯥꯏꯇꯥꯔꯦ ꯎꯝ ꯈꯖꯤꯛ ꯈꯔꯥꯛꯀꯥ ꯋꯥꯡꯕ ꯅꯠꯇ꯭ꯔꯦ ꯌꯥꯝ ꯋꯥꯡꯈ꯭ꯔꯦ ꯊꯥꯢꯅꯗꯤ ꯃ꯭ꯥꯔꯛꯁꯁꯦ ꯍꯨꯝꯐꯨ ꯍꯨꯝꯐꯨ ꯃꯉꯥ ꯐꯪꯕꯗ ꯈꯜꯂꯝꯃꯦꯕ ꯊꯕꯛꯀꯥꯁꯦ ꯍꯧꯖꯤꯛꯇꯤ ꯎꯝ ꯃꯥꯔꯛꯁꯁꯦ ꯑꯥꯏꯠꯇꯤ ꯅꯥꯏꯟꯇꯤ ꯅꯥꯏꯟꯇꯤ ꯌꯧ ꯊꯤ ꯌꯥꯗ꯭ꯔꯦꯕ
ꯀꯟꯅ ꯀꯟꯅ ꯄꯥꯎ ꯑꯗꯨꯗꯤ ꯌꯥꯎꯔꯛꯅꯕ ꯀꯟꯅ ꯄꯥꯎꯋꯣ ꯍꯥꯏꯗꯤ ꯍꯧꯅ ꯄꯥꯎꯋꯦ ꯍꯥꯏꯕ ꯅꯠꯇꯦꯀꯦ
ꯑꯥ
ꯄꯨꯛꯅꯤꯡ ꯆꯪꯅ ꯇꯧꯗ ꯌꯥꯗꯦ ꯑꯣꯏꯗ ꯌꯥꯗꯦꯅ
ꯑꯥ ꯈꯜꯂꯤꯕꯅꯤ
ꯅꯪ ꯑꯃꯅ ꯑꯣꯏꯔꯛꯄꯖꯦ
ꯃꯥꯢ ꯐꯗꯣꯏꯅꯤ
ꯃꯥꯅꯤ ꯃꯥꯅꯤ ꯑꯗꯨꯕꯨꯗꯤ ꯎꯝ
ꯅꯣꯏ ꯅꯣꯏꯒꯤꯗꯨꯅ ꯍꯔꯥꯎꯗꯣꯏꯅꯤ
ꯎꯝ ꯍꯣꯏ ꯍꯣꯏ ꯃꯇꯥꯡꯅ ꯃꯇꯝꯅ ꯂꯩꯖꯥꯔꯛꯁꯅꯤ ꯑꯗꯨꯁꯨ ꯈꯣꯏ ꯆꯨꯞꯄꯤ ꯑꯣꯏꯅꯗꯤ ꯀꯌꯥ ꯀꯩꯗꯧꯗ꯭ꯔꯦ ꯍꯥꯏ ꯇꯥꯢꯌꯦ
ꯂꯩꯕ ꯉꯝꯕ ꯑꯣꯏꯌꯨ
ꯎꯝ
ꯆꯥꯛ ꯆꯥꯔꯕꯣ ꯅꯪꯕꯣ
ꯅꯪꯗꯤ ꯂꯥꯏꯔꯤꯛ ꯂꯥꯏꯁꯨꯒ ꯑꯝꯇ ꯄꯥꯗ꯭ꯔꯥꯕꯣ
ꯄꯥꯗ꯭ꯔꯦꯗ ꯂꯥꯏꯔꯤꯛꯀ ꯑꯩꯒ ꯈꯠꯅꯈ꯭ꯔꯦ
ꯑꯣ ꯑꯣ ꯐꯔꯦ ꯐꯔꯦ ꯇꯧꯔꯣ ꯑꯗꯨꯗꯤꯅ ꯅꯪ ꯇꯧꯖꯔꯤꯗꯣ ꯇꯧꯖꯔꯣꯀꯣ ꯑꯩꯁꯨ ꯊꯝꯃꯒꯦ ꯑꯝꯇ ꯏꯔꯨꯖꯔꯨꯈꯤꯒꯦ
ꯍꯣꯏ ꯍꯣꯏ
ꯎꯝ ꯊꯝꯃꯦ ꯊꯝꯃꯦ
ꯎꯝ